ꯑꯝ
ꯍꯜꯂꯣ ꯑ ꯑꯍꯣꯏ ꯆꯥꯛ ꯆꯥꯕꯤꯔꯕꯟ ꯑꯥ ꯆꯥꯛ ꯆꯥꯕꯤꯔꯕ ꯅꯠ ꯑꯥ
ꯀꯩꯅꯣ ꯇꯣ ꯑꯇꯣꯞꯄ ꯃꯇꯝꯗ ꯔꯣꯇꯤꯒꯨꯝꯕ ꯆꯥꯅꯤꯡꯗ꯭ꯔꯤꯖꯤꯅ ꯃꯣꯏꯒꯤ ꯔꯣꯇꯤꯗꯨꯅꯠ ꯇꯕ ꯑꯩꯈꯣꯏꯟ ꯆꯥꯅꯤꯡꯗ꯭ꯔꯤꯖꯤ ꯃꯣꯏꯒꯤ ꯁꯞꯖꯤ ꯃꯌꯥꯝꯗꯣ ꯍꯥꯎꯇꯕ ꯌꯥꯝꯅ ꯍꯥꯎꯇꯕ ꯑꯗꯤ ꯃꯣꯏꯗꯗꯤ ꯍꯥꯎꯖꯕ ꯑꯈꯣꯏꯗ ꯍꯥꯎꯇꯕ
ꯍꯣꯏ ꯑꯗꯨꯕꯨꯗꯤ ꯎꯝ ꯇꯦꯁꯇꯣ ꯈꯦꯠꯅꯕꯅꯦ ꯍꯥꯏꯗꯤ ꯃꯣꯏꯗꯣ ꯃꯁꯂꯥꯒꯨꯝꯕ ꯍꯦꯟꯅ ꯆꯥꯅꯤꯡꯕꯅꯦꯕ ꯑꯗꯨꯒ ꯑ ꯀꯩꯅꯣ ꯊꯥꯎ ꯒꯨꯝꯕꯗꯣ ꯍꯦꯟꯅ ꯄꯥꯝꯕꯅꯦ ꯑꯈꯣꯏꯗꯨꯅ ꯊꯥꯎ ꯄꯥꯝ ꯇꯥꯔꯒꯁꯨ ꯈꯪꯗꯦ ꯃꯣꯏꯒꯤ ꯇꯦꯁ ꯗꯨꯒ ꯈꯤꯇꯪꯗꯤ ꯈꯦꯠꯅꯔꯦꯗꯅ ꯑꯈꯣꯏꯅ ꯆꯥꯅꯤꯡꯕ ꯀꯩꯅꯣꯗꯨꯒꯗꯤ
ꯑꯗꯨꯒ ꯑꯥ ꯃꯁꯂꯥꯖꯨ ꯌꯥꯝꯃꯦ ꯑꯗꯨꯒ ꯃꯍꯥꯎ ꯃꯅꯝ ꯑꯃ ꯑꯩꯈꯣꯏꯅ ꯍꯩꯅꯗꯕ ꯐꯥꯎꯖꯕꯀꯣ ꯑꯗꯨꯖꯨ ꯐꯥꯎꯋꯦ ꯑꯗꯨꯒ ꯆꯤꯅꯤ ꯌꯥꯝ ꯊꯥꯛꯑꯦꯕ ꯑꯩꯅ ꯂꯩ ꯃꯐꯝꯖꯦ ꯆꯤꯅꯤ ꯌꯥꯝ ꯆꯥꯕꯗꯣ ꯑꯣꯏꯕ
ꯑꯣ
ꯍꯥꯏꯗꯤ ꯑ ꯑꯁ ꯊꯨꯝꯒꯗꯕ ꯃꯐꯝꯗ ꯊꯨꯝꯕꯗꯨꯗꯤ ꯆꯥꯅꯤꯡꯉꯦꯕ ꯑꯂꯨ ꯁꯥꯛꯇ ꯆꯤꯅꯤ ꯊꯥꯛꯆꯜꯂꯛ ꯄ ꯍꯋꯥꯏ ꯊꯣꯡꯕꯗ ꯆꯤꯅꯤ ꯊꯥꯂꯛꯄꯗꯨꯗꯤ ꯆꯥꯅꯤꯡꯉꯛꯇꯦꯕ
ꯍꯋꯥꯏ ꯊꯣꯡꯕꯗ ꯆꯤꯅꯤ ꯊꯥꯛꯑꯦ
ꯑꯥ ꯍꯋꯥꯏ ꯊꯣꯡꯕꯗ ꯍꯋꯥꯏ ꯊꯣꯡꯕꯖꯦ ꯃꯈꯟ ꯑꯅꯤꯒꯤ ꯂꯩꯕ ꯑꯃꯗ ꯑꯍꯥꯝꯕꯗ ꯑꯩꯅ ꯑꯍꯥꯝꯕ ꯃꯦꯠꯁ ꯑꯍꯥꯥꯝꯕ ꯆꯥꯕꯖꯤꯅ ꯍꯋꯥꯏꯒ ꯇꯟꯒꯖꯤ ꯑꯗꯨꯝ ꯍꯥꯎꯋꯤꯗꯅ
ꯎꯝ
ꯑꯗꯣ ꯍꯋꯥꯏꯒ ꯇꯟꯒ ꯆꯥꯏꯑꯦꯕ ꯆꯤꯅꯤ ꯊꯥꯛ ꯂꯩꯔꯝꯃꯦ ꯑꯁ ꯁꯤꯗꯤ ꯌꯥꯗ꯭ꯔꯦꯗ ꯆꯥꯕꯗꯣ ꯌꯥꯗ꯭ꯔꯦꯕ ꯍꯧꯋꯥꯏꯗ ꯆꯤꯅꯤ ꯊꯥꯛꯂꯛꯄꯗꯗꯤ ꯃꯣꯏꯗꯤ ꯍꯥꯎꯌꯦꯅ ꯆꯥꯖꯩꯀꯣ ꯑꯃ ꯍꯋꯥꯏ ꯃꯈꯟ ꯑꯃꯖꯤꯅ ꯑꯃꯨꯛ ꯃꯣꯔꯣꯛꯇꯣ ꯇꯥꯎꯊꯣꯛꯄꯒꯤ ꯑꯃꯨꯕꯗꯣ ꯑꯗꯨꯒꯗꯣ ꯇꯥꯎꯔ ꯂꯩꯔꯝꯃꯦꯕ
ꯑꯣ
ꯑꯟ ꯑꯁꯤꯅ ꯈꯔ ꯍꯥꯎꯔꯅꯤꯅ ꯑꯗꯨꯃꯨꯛ ꯂꯧꯊꯔꯦ ꯑꯩꯖꯦ ꯑꯗꯨꯅ ꯑꯃꯨꯛ ꯍꯦꯟ ꯆꯤꯅꯤꯖꯤ ꯑꯃꯨꯛ ꯍꯦꯟ ꯊꯥꯛ ꯂꯩꯔꯝꯕꯅꯦꯕ ꯃꯣꯔꯣꯛꯇꯨꯅ ꯁꯥꯗꯤ ꯁꯥꯕ ꯁꯥꯗꯤ ꯁꯥꯔꯒ ꯊꯨꯝꯖꯦ ꯑꯃꯨꯛ ꯊꯨꯝꯕ ꯑꯗꯨꯅꯦ ꯇꯧꯏꯖꯦ ꯑꯃꯗꯨꯅ ꯑꯠ ꯂꯣꯏ ꯊꯨꯝꯕ ꯍꯧꯖꯤꯛꯀꯤꯖꯤꯅ ꯃꯣꯔꯣꯛ ꯇꯥꯎꯕꯖꯤꯅ ꯑꯃꯨꯛ ꯃꯣꯔꯣꯛꯁꯦ ꯁꯥꯖꯨ ꯁꯥꯕ ꯊꯨꯝꯖꯨ ꯊꯨꯝꯕ ꯑꯗꯨ ꯍꯥꯎꯇꯦꯕ ꯑꯈꯣꯏꯗꯗꯤ ꯆꯥꯔꯛꯇꯕꯅꯤꯅ
ꯑꯈꯣꯏꯒꯤ ꯁꯥꯏꯒꯤ ꯌꯨꯝꯅ ꯆꯥꯅꯔꯤꯕ ꯍꯋꯥꯏ ꯃꯈꯜ ꯃꯌꯥꯝꯁꯤꯗꯤ ꯑꯝꯇ ꯊꯣꯡꯗꯕ꯭ꯔꯣ ꯃꯣꯏꯒꯤꯗꯣ
ꯊꯣꯡꯉꯦꯕ ꯑꯗꯨꯗ ꯃꯣꯏ ꯆꯤꯅꯤ ꯊꯥꯛꯄꯒꯨꯝꯕ ꯃꯁꯂꯥ ꯊꯥꯛꯄꯗꯨꯅ ꯍꯩꯅꯍꯟꯗꯕ ꯑꯈꯣꯏꯗ ꯏꯁꯥꯗ
ꯍꯋꯥꯏ ꯃꯨꯛ
ꯁꯥꯎꯠꯀꯤꯒꯨꯝꯕꯗ ꯑꯣꯏꯕ ꯃꯥꯜꯂꯦ ꯅꯣꯏꯒꯤꯗꯣ
ꯁꯣꯎꯠꯀꯤ ꯅꯠꯇꯦ ꯋꯦꯁ ꯂꯣꯝꯗ ꯍꯥꯏꯇꯔꯦ
ꯋꯦꯁ ꯐ꯭ꯔꯣꯝꯗ ꯑꯣ ꯑꯍꯣꯏ ꯋꯦꯁꯇꯁꯨ ꯎꯝ ꯋꯦꯁ ꯀꯤꯗꯨꯁꯨ ꯑꯩ ꯍꯣꯏ ꯆꯤꯟꯖꯥꯛ ꯀꯌꯥ ꯍꯥꯏꯅꯗꯦ ꯋꯦꯁꯀꯨꯝꯕꯗꯨꯁ ꯑꯃ ꯒꯨꯖꯔꯥꯠꯀꯤꯔ ꯔꯥꯖꯁꯊꯥꯟꯒꯤꯔ ꯑꯃ ꯙꯣꯛꯀ꯭ꯂꯥ ꯀꯥꯏꯅ ꯂꯩꯕꯗꯣ
ꯎꯝ
ꯍꯥꯏꯗꯤ ꯊꯨꯝꯃꯒ ꯃꯣꯔꯣꯛꯁꯨ ꯁꯥꯕꯩ ꯇꯥꯏꯞꯇ ꯇꯧꯋꯦ ꯃꯥꯏ ꯇꯦꯁꯇꯣ
ꯑꯧ ꯑꯗꯨꯗꯨꯅꯦ ꯑꯗꯥꯏ‌ ꯃꯐꯝꯗꯨꯅꯦꯕ ꯑꯩꯅ ꯎꯤꯁ ꯃꯥ ꯃꯐꯝꯗꯣ ꯍꯥꯏ ꯌꯥꯕ꯭ꯔꯥ ꯌꯥꯗꯕ꯭ꯔꯥ ꯈꯪꯗꯕ꯭ꯔ ꯑꯩꯅ ꯍꯥꯏꯗꯕꯅꯦꯕ
ꯍꯣꯏ ꯑꯗꯣ ꯍꯩꯅꯕꯕꯨꯗꯤ ꯐꯩ ꯂꯣꯏꯅ ꯆꯥꯕ ꯆꯤꯟꯖꯥꯛꯇꯣ ꯅꯠꯇ꯭ꯔꯗꯤ ꯆꯥꯅꯤꯡꯉꯥꯏ ꯑꯃꯨꯛ ꯂꯩꯔꯛ ꯅꯠꯇ꯭ꯔꯗꯤ ꯍꯥꯏꯗꯤ ꯑꯈꯣꯏꯅ ꯌꯥꯝ ꯈꯜꯂꯒ ꯂꯩꯔꯤꯉꯩꯗ
ꯎꯝ ꯈꯔꯖ ꯑꯩ ꯑ ꯏꯃꯥꯟꯅꯕ ꯍꯣꯏꯗꯤ ꯑꯗꯨꯝ ꯆꯥꯕꯖꯨ ꯌꯥꯎꯋꯤꯗ ꯑꯩ ꯏꯁꯥꯒꯤꯅ ꯑꯩꯁꯤꯁꯨ ꯈꯔ ꯆꯥꯕꯗ ꯄꯦꯠꯄ ꯑꯗꯨ ꯑꯣꯏꯕꯅꯤ
ꯍꯣꯏ ꯍꯣꯏ ꯑꯣꯏ ꯑꯗꯨꯅꯤ ꯆꯥꯕ ꯄꯦꯠꯄꯗꯨꯅꯤ ꯍꯥꯏꯗꯤ ꯑꯗꯨ ꯃꯣꯏ ꯑꯗꯨꯝ ꯑꯐꯪ ꯑꯐꯪꯕ ꯆꯥꯕꯈꯩꯗꯨꯗꯤ ꯃꯁꯥꯗꯣ ꯑꯗꯨꯝ ꯀꯜꯂꯒ ꯂꯩꯕꯅꯦ ꯑꯗꯨꯒ
ꯎꯝ
ꯆꯤꯜꯍꯥꯎꯒꯨꯝꯕ ꯊꯤꯔꯒ ꯆꯥꯏꯕ ꯌꯥꯏ ꯌꯥꯗꯦꯒꯨꯝꯕ ꯇꯧꯕꯗꯣ ꯑꯗꯨꯗꯗꯤ ꯃꯁꯥꯗꯣ ꯈꯤꯇꯪ ꯆꯥꯕ ꯌꯥꯔꯛꯇꯕꯗ ꯃꯁꯥꯗꯣ ꯑꯗꯨꯝ ꯁꯣꯟꯊꯈꯤꯕꯅꯦꯕ
ꯎꯝ ꯑꯗꯨꯃꯥꯏꯅ ꯇꯧꯕ ꯑꯩꯁꯦ ꯆꯥꯕꯁꯨ ꯄꯦꯠꯄ ꯑꯗꯒꯤ ꯑꯃꯨꯛ ꯆꯥꯛꯇꯤ ꯂꯥꯝꯃꯛꯄꯅꯤꯅ ꯀꯣꯜ ꯗ꯭ꯡꯒ ꯑꯗꯨꯝ ꯆꯥꯁꯟꯕꯗ ꯆꯥꯈꯥꯎ ꯁꯣꯛꯆꯟꯈꯤꯕ ꯑꯩꯅ ꯇꯧꯔꯤꯁꯦ
ꯎꯝ ꯆꯥꯛꯀꯤ ꯇꯣꯡꯉ ꯑꯗꯨꯝ ꯊꯣꯡꯖꯔꯒ ꯆꯥꯔꯤ ꯅꯠꯇ꯭ꯔꯣ ꯃꯦꯁꯁꯦ ꯆꯥꯗ꯭ꯔꯗꯤ
ꯊꯣꯡꯖꯔꯒ ꯅꯨꯡꯗꯥꯡ ꯅꯨꯡꯗꯥꯡ ꯈꯇꯪ ꯊꯣꯡꯉꯆꯥꯏ ꯑꯌꯨꯛꯁꯤꯃ ꯑꯈꯣꯏ ꯊꯣꯡꯕꯖꯦ ꯁꯪ ꯊꯣꯡꯅꯗ꯭ꯔꯦꯕ ꯊꯦꯡ ꯊꯦꯡ ꯇꯨꯝꯃꯕꯅꯤꯅ
ꯕ꯭ꯔꯦꯛꯐꯁꯇꯤ ꯀꯃꯥꯏꯅ ꯃꯦꯁꯇ ꯄꯤꯗꯕ
ꯄꯤꯌꯦ ꯑꯩꯈꯣꯏꯅ ꯆꯠꯇ꯭ꯔꯕ ꯑꯗꯨꯝ ꯕꯦꯛꯐꯥꯁ
ꯀꯩꯒꯤꯅꯣ ꯃꯦꯁ ꯌꯥꯝ ꯂꯥꯞꯄꯒꯤꯔꯣ
ꯂꯥꯞꯄꯩ ꯅꯠꯇꯕ ꯆꯥꯅꯤꯡꯗꯕ
ꯑꯣ ꯕ꯭ꯔꯦꯛꯐꯥꯁꯁꯦ ꯀꯩ ꯄꯤꯒꯦ ꯃꯦꯁꯇ
ꯕ꯭ꯔꯦꯛꯐꯥꯁꯇ ꯗꯍꯤꯒ ꯃꯤꯜꯛꯀ ꯑꯗꯨ ꯑꯣꯔ ꯆꯠꯇꯣꯏꯕ ꯑꯣ ꯑꯅꯤꯃꯛ ꯊꯛꯀꯦꯖꯨ ꯑꯗꯨꯝ ꯌꯥꯏ ꯑꯗꯨꯒ ꯕ꯭ꯔꯦꯗꯀꯨꯝꯕ ꯑꯗꯨꯝꯕ ꯈꯔ ꯄꯤꯔꯛꯑꯅꯤ
ꯗꯍꯤ ꯄꯤ ꯍꯥꯏꯔꯣ
ꯑꯥ
ꯗꯍꯤꯗꯤ ꯐꯩ ꯀꯩꯅꯣ ꯑꯌꯨꯛꯇ ꯑꯗꯨꯝ ꯍꯥꯏꯗꯤ ꯍꯥꯎꯗ꯭ꯔꯁꯨ ꯑꯗꯨꯝ ꯊꯛꯆꯟꯒꯤꯕ
ꯑꯗꯣ ꯃꯣꯏꯗꯣ ꯌꯥꯝ ꯍꯥꯎꯇꯕ ꯑꯗꯣ ꯂꯁꯤ ꯑꯣꯏꯅ ꯊꯛꯑꯦꯕ ꯑꯈꯣꯏꯅ ꯑꯃꯨꯛ ꯍꯥꯏꯗꯤ ꯌꯣꯟꯕꯗꯣ ꯇꯣꯉꯥꯟꯅ ꯂꯩꯖꯔꯒ ꯗꯍꯤꯒꯨꯝꯕ ꯗ ꯑꯗꯨ ꯑꯗꯨꯅ ꯈꯥꯎꯋꯦꯕ ꯃꯣꯏꯒꯤ ꯄꯕꯗꯨꯗꯤ ꯈꯪꯗꯦ ꯌꯥꯝ ꯍꯥꯎꯇꯦꯕ ꯁꯤꯟꯕ ꯍꯦꯃꯝꯕꯃ ꯌꯥꯎꯔꯒ ꯍꯥꯎꯇꯕꯗꯣ ꯑꯣꯏꯕ ꯑꯈꯣꯏ ꯌꯨꯝꯗ ꯊꯛꯄꯖꯤꯅ ꯑꯗꯨꯝ ꯍꯥꯎꯋꯤꯗꯅ ꯌꯥꯝ ꯁꯤꯟꯕꯗꯨ ꯑꯣꯏꯗꯦꯗꯅ
ꯆꯤꯅꯤꯒꯨꯝꯕ ꯊꯛꯑꯁꯨ ꯌꯥꯗ꯭ꯔꯦ
ꯑꯥ ꯆꯤꯅꯤꯗꯣ ꯊꯥꯛꯑꯁꯨ ꯍꯥꯎ ꯈꯪꯗꯦ ꯀꯃꯥꯏꯅ ꯇꯧꯏꯅꯣ ꯈꯪꯗꯦ ꯃꯣꯏꯗꯣ ꯍꯥꯎꯇꯦ
ꯑꯣ ꯃꯤ ꯗꯍꯥꯗ ꯊꯨꯝ ꯊꯛꯑꯒ ꯆꯥꯕꯁꯨ ꯂꯩꯅꯕꯅꯦ ꯗꯨꯝ
ꯂꯩ ꯑꯗꯣ ꯄꯥꯝꯃꯦꯕ ꯑꯩ ꯗꯍꯤ ꯑꯗꯨꯝ ꯄꯥꯝꯃꯦꯕ ꯑꯩ ꯌꯨꯝꯗꯖꯨ ꯑꯗꯨꯝ ꯆꯥꯏꯌꯦꯕ ꯑꯗ ꯃꯣꯏꯒꯤꯗꯣ ꯀꯃꯥꯏ ꯇꯧꯅꯧꯗꯤ ꯍꯥꯎꯇꯦꯕ
ꯑꯦ ꯃꯣꯏꯒꯤꯗꯨꯗꯤ ꯑꯌꯥꯝꯕꯅ ꯁꯪꯒꯣꯝꯒꯤꯒꯨꯝꯕ ꯃꯐꯝ ꯑꯣꯏꯕꯩ ꯐꯖꯅꯗꯤ ꯇꯧꯐꯝ ꯊꯣꯛꯄ ꯄꯅꯦ ꯀꯃꯥꯏꯅ ꯍꯥꯎꯇꯤ ꯖꯥꯠꯅꯣ
ꯈꯪꯗꯦ ꯃꯣꯏꯗꯣ ꯍꯥꯎꯇꯦ ꯑꯗꯒꯤꯁꯨ ꯑꯃꯨꯛ ꯑꯩꯈꯣꯏꯗ ꯕ꯭ꯔꯦꯛꯐꯥꯁ ꯄꯤꯕꯁꯦ ꯄꯨꯡ ꯇꯔꯨꯛꯇꯩꯩꯅ ꯅꯤꯄꯥꯟꯃꯨꯛ ꯂ ꯀꯩꯅꯣꯝ ꯄꯤꯕꯅꯦ ꯑꯗꯨꯗꯤ ꯑꯩꯈꯣꯏ ꯇꯨꯝꯅꯤꯕ
ꯍꯣꯏ ꯑꯗꯨꯗꯤ ꯑꯗꯨꯝ ꯍꯣꯁꯇꯦꯜꯒꯤ ꯇꯥꯏꯃꯤꯡꯅꯦ ꯇꯔꯨꯛꯇꯩ ꯅꯤꯄꯥꯟꯕꯧꯗꯤ ꯍꯥꯏꯗꯤ ꯃꯤ ꯀ꯭ꯂꯥꯁ ꯇꯣ ꯅꯤꯄꯥꯟꯗꯩ ꯆꯠꯅꯕ ꯌꯥꯎꯔꯛꯄꯅꯤꯅ ꯑꯗꯨ ꯅꯪꯅꯕ ꯁꯦꯝꯃꯛꯏꯅꯤꯅ ꯃꯣꯏꯁꯨ
ꯑꯈꯣꯏꯗꯤ ꯑꯗꯨ ꯇꯨꯝꯕ ꯍꯧꯈꯠꯇ꯭ꯔꯤꯕ ꯑꯗꯨꯖꯨ ꯑꯌꯥꯝꯕꯖꯨ ꯑꯣꯏꯕ ꯕ꯭ꯔꯦꯛ ꯄ꯭ꯔꯥꯁ ꯀꯤ ꯏꯁꯀꯤꯞ ꯇꯧꯕꯩ ꯃꯔꯝꯖꯦ
ꯑꯗꯒꯤ ꯑꯃꯨꯛ ꯇꯨꯝ ꯍꯧꯜꯂꯒ ꯑꯃꯨꯛ ꯀꯣꯂꯦꯁ ꯆꯦꯟꯒꯔꯥꯅꯤ ꯑꯗꯂꯣꯏ ꯆꯦꯟꯅꯔꯅꯤ ꯀꯣꯂꯦꯖꯁꯤꯗ ꯑꯗꯨꯝ ꯑꯩꯈꯣꯏꯅ ꯀꯩꯅꯣꯝ ꯑꯗꯨꯝ ꯆꯥꯕꯗꯣ ꯕ꯭ꯔꯦꯛ ꯐꯪꯕ ꯃꯇꯝꯗ ꯑꯗꯨꯝ ꯆꯥꯕꯗꯣ
ꯍꯣꯏ ꯑꯗꯨꯒꯤ ꯀꯣꯂꯦꯖꯀꯤ ꯀꯦꯟꯇꯤꯟꯒꯨꯝꯕ ꯑꯗꯨꯗꯤ ꯊꯥꯎꯒꯨꯝꯕꯗꯨꯗꯤ ꯐꯔ ꯐꯔꯝꯃꯔꯣꯏ ꯇꯥꯕꯤꯕ꯭ꯔꯥ
ꯑꯗꯨꯃꯥꯏꯅ ꯆꯠꯒꯦ ꯀꯣꯏ ꯁ
ꯑꯥꯎ ꯍꯥꯏꯗꯤ ꯀꯣꯂꯦꯁꯀꯤꯗ ꯐꯪꯕ ꯀꯦꯩꯅꯣꯈꯩꯗꯨꯗꯤ ꯐꯨꯗ ꯑꯥꯏꯇꯦꯝꯁ ꯌꯣꯟꯕꯈꯩꯗꯨꯗꯤ ꯈꯔ ꯑꯗꯨꯝ ꯀ꯭ꯋꯥꯂꯤꯇꯤꯗꯣ ꯐꯔꯝꯃꯔꯣꯏꯕ
ꯎꯝ ꯑꯗꯣ ꯑꯗꯨꯝ ꯈꯔ ꯈꯜꯂꯒ ꯑꯗꯨꯝ ꯑꯝ ꯀ꯭ꯋꯥꯂꯤꯇꯤ ꯈꯔ ꯐꯕ ꯈꯜꯂꯒ ꯑꯗꯨꯝ ꯆꯥꯕ ꯑꯗꯨꯝ ꯌꯥꯔ ꯑꯗꯣ ꯑꯌꯥꯝꯕꯅ ꯑꯈꯣꯏꯅ ꯆꯥꯔꯤꯖꯦ ꯀꯩꯒꯨꯝꯕ ꯆꯥꯛ ꯌꯥꯝ ꯂꯥꯝꯃꯒꯗꯤ ꯍꯣꯏ ꯍꯥꯏꯗꯤ ꯀ꯭ꯂꯥꯁꯁꯦ ꯃꯊꯪ ꯃꯊꯪ ꯂꯩꯇꯣꯏ ꯑꯣꯏꯔꯒꯗꯤ ꯕ꯭ꯔꯤꯌꯥꯅꯤꯒꯨꯝꯕ ꯑꯃꯨꯛ ꯆꯥꯏ ꯆꯤꯛꯀꯟ ꯕꯤꯔꯌꯥꯅꯤꯒꯨꯝꯕ ꯕꯤꯐ ꯕꯤꯔꯌꯥꯅꯤꯒꯨꯝꯕ ꯑꯗꯨꯝꯕ ꯑꯃꯨꯛ ꯆꯥꯏ ꯍꯥꯏꯗꯤ ꯃ ꯃꯇꯝꯖꯦ ꯍꯥꯏꯗꯤ ꯀ꯭ꯂꯥꯁꯁꯦ ꯑꯝ ꯊꯪꯅꯅ ꯂꯩꯔꯛ ꯑꯗꯨꯝ ꯌꯥꯎꯋꯦꯕ ꯈꯔ ꯀꯨꯏꯅ ꯑꯗꯨ ꯑꯣꯏꯔꯗꯤ ꯑꯗꯨꯝꯕ ꯕ꯭ꯔꯥꯟꯅꯤꯁꯦ ꯑꯗꯨ ꯅꯠꯇꯕꯗ ꯌꯥꯝ ꯀꯟꯅ ꯂꯩꯇ꯭ꯔꯒꯗꯤ ꯑꯗꯨꯝ ꯃꯆꯥ ꯃꯆꯥ ꯑꯗꯨꯝ ꯆꯥꯏ ꯃꯦꯒꯤꯒꯨꯝꯕ ꯑꯗꯨꯝꯕ ꯑꯗꯨꯝ ꯑꯗꯨꯝ ꯆꯥꯕꯁꯨ ꯌꯥꯎꯋꯤ ꯑꯗꯒꯤ ꯕꯗꯥꯞꯄ ꯍꯣꯏ ꯑꯗꯨꯝꯕ ꯑꯗꯨꯝ ꯆꯥꯕꯁꯨ ꯌꯥꯎꯏꯤ ꯑꯥ ꯑꯗꯒꯤ ꯈꯪꯗꯦ ꯑꯗꯨꯝ ꯑꯐꯪ ꯐꯪꯕ ꯆꯥꯔꯦꯗ
ꯍꯣꯏ
ꯑꯗ ꯑꯩꯅ ꯈ꯭ꯋꯥꯏ ꯇꯧꯒꯜꯂꯤꯏꯁꯤꯅ ꯍꯥꯏꯗꯤ ꯄꯨꯔꯝ ꯆꯠꯈꯤꯕ ꯀ꯭ꯂꯥꯁꯁꯤꯗ ꯑꯗ ꯀ꯭ꯂꯥꯁꯁꯦ ꯍꯥꯏꯗꯤ ꯑꯩꯒꯤꯗꯤ ꯀ꯭ꯂꯥꯁꯁꯦ ꯒꯦꯞꯁꯦ ꯌꯥꯝ ꯂꯩꯒꯟꯗꯦꯕ ꯌꯥꯝꯅ ꯑꯩꯒꯤꯗꯤ ꯑꯗꯨꯅ ꯀ꯭ꯂꯥꯁ ꯃꯅꯨꯡꯗ ꯑꯗꯨꯝ ꯆꯥꯕ ꯑꯩꯅ ꯇꯧꯔꯤꯁꯤꯅ
ꯑꯣ ꯍꯣꯏ
ꯂꯣꯟꯣꯟ
ꯈꯥꯏꯅ ꯀ꯭ꯂꯥꯁ ꯇꯃꯅ ꯁ꯭ꯀꯨꯜꯒꯤ ꯃꯇꯝ ꯆꯥꯕꯒꯤ ꯇꯥꯏꯞꯇ
ꯑꯧ ꯑꯗꯨ ꯑꯗꯨꯗꯩꯁꯨ ꯑꯩ ꯑꯣꯖꯥꯅꯁꯨ ꯈꯔ ꯂꯨꯅ ꯇꯧꯋꯦꯕ ꯑꯩꯁꯦ
ꯑꯣꯐ
ꯑꯗꯨꯅ ꯈꯪꯉꯁꯨ ꯄꯥꯡꯆꯩꯗꯦꯕ ꯑꯩꯁꯦ
ꯀꯩ ꯃꯩꯇꯩ ꯃꯆꯥ ꯍꯥꯏꯗꯤ ꯃꯩ ꯅꯣꯔꯠ ꯏꯁ ꯃꯆꯥ ꯑꯣꯏꯕꯒꯤꯔꯣ ꯃꯊꯟꯇ ꯒꯨꯝꯕ ꯑꯣꯏꯕꯒꯤ
ꯅꯠꯇꯦ ꯅꯣꯔꯠ ꯏꯁ ꯃꯆꯥ ꯑꯣꯏꯕꯁꯨ ꯅꯠꯇꯕ ꯈꯪꯗꯦ ꯑꯩꯗꯣ ꯈꯔ ꯂꯨꯅ ꯇꯧꯅꯤꯡꯕ꯭ꯔꯥ ꯈꯪꯗꯦꯕꯀꯣ
ꯑꯣ ꯍꯥꯏꯗꯤ ꯃꯣꯏꯗꯣ ꯁꯛꯀꯨꯝꯕ ꯃꯥꯟꯅꯗ꯭ꯔꯔꯤꯗꯤ ꯍꯦꯟꯅ ꯑꯗꯨꯝ ꯌꯥꯝ ꯈꯪꯕꯅꯦꯕ ꯃꯣꯏꯗꯣ ꯅꯪ ꯂꯥꯛꯇ꯭ꯔꯤ ꯀꯩꯒꯤꯅꯣ
ꯑꯥ ꯑꯗꯨ ꯑꯥ ꯑꯗꯨꯁꯨ ꯈꯪꯉꯦ ꯑꯗꯒꯤ ꯑꯇꯣꯞꯄꯁꯨ ꯑꯩꯅ ꯈꯔ ꯀ꯭ꯂꯥꯁꯁꯨ ꯈꯔ ꯔꯤꯒꯨꯂꯔ ꯈꯔ ꯑꯣꯏꯕ ꯑꯇꯩꯁꯤꯅ ꯈꯔ ꯔꯤꯒꯨꯂꯔꯁꯨ ꯑꯣꯏꯗꯕ ꯑꯗꯒꯤ ꯁꯨꯝ ꯃꯔꯁꯨ ꯑꯩꯅ ꯈꯔ ꯋꯥꯡꯕ ꯑꯗꯣ
ꯍꯣꯏ ꯍꯣꯏ ꯑꯗꯨꯝ ꯍꯣꯏ ꯑꯗꯨꯗꯩꯗꯤ ꯁꯛ ꯆꯨꯕꯁꯨ ꯑꯗꯨꯗꯩꯗꯤ ꯑꯗꯨꯝ ꯈꯔ ꯑꯗꯨꯝ ꯁ꯭ꯀꯦꯟ ꯑꯥꯎꯠ ꯇꯧꯔꯗꯤ ꯃꯣꯏ ꯑꯗꯨꯝ ꯈꯪꯕꯅꯦ ꯍꯥꯏꯅ
ꯑꯥ ꯑꯗꯨꯅ ꯈꯤꯇꯪ ꯂꯨꯅ ꯇꯧꯋꯦꯕꯗ ꯍꯥꯏꯔꯒꯁꯨ ꯀꯣꯠꯂꯒ ꯍꯥꯏꯔꯛꯇꯣꯏꯅꯦꯕ ꯀꯣꯟꯅꯒ ꯀ꯭ꯂꯥꯁꯀ ꯂꯣꯏꯔ ꯀꯥꯟꯗ ꯑꯗꯨꯃꯥꯏꯅ ꯇꯧꯅꯨꯀꯣꯒꯥꯏ ꯑꯩꯅ ꯆꯠꯂꯝꯝꯕꯩꯅꯦꯒ ꯍꯥꯏꯖꯔꯃꯤꯅꯦꯒꯣ
ꯆꯥꯛ ꯌꯥꯝ ꯂꯥꯝꯕꯒꯤꯅꯦ ꯋꯥꯔꯍꯧꯕꯤꯔꯨꯅꯦ
ꯑꯩ ꯆ ꯈꯥꯎ ꯁꯣꯛꯥꯏꯩꯒ
ꯍꯣꯏ ꯑꯗꯨ ꯃꯣꯏꯗꯣ ꯒ꯭ꯌꯥꯟ ꯇ ꯇꯥꯕꯅꯦ ꯍꯥꯏꯗꯤ ꯑꯗꯨꯝ ꯑꯩꯈꯣꯏꯗꯣ ꯐꯨꯗ ꯍꯦꯕꯤꯠꯁꯨ ꯃꯥꯟꯅꯗꯦ ꯈꯣꯠꯇꯦꯅꯟ ꯈꯪꯕꯒꯤ ꯃꯣꯏꯗꯣ ꯑꯩꯈꯣꯏ ꯑꯗꯨꯝ ꯆꯠꯄꯗ ꯅꯣꯏ ꯀꯃꯥꯏꯅ ꯇꯧꯔꯦ ꯅꯥꯕ ꯈꯣꯠꯄꯗ ꯑꯗꯨꯝ ꯖꯨꯁꯀ ꯊꯛꯑꯒ ꯂꯩꯕꯁꯨ ꯌꯥꯎꯕꯗꯣ ꯑꯗꯨꯗ ꯑꯗꯨ ꯐꯖꯅ ꯗꯣꯛꯇꯔ ꯌꯦꯡꯊꯣꯛꯑꯣ ꯈꯣꯠꯂꯣ ꯀꯥꯏꯅ ꯍꯥꯏꯔꯛꯄ ꯄꯁꯨ ꯑꯗꯨꯝ ꯌꯥꯎꯕꯅꯤ ꯅꯥꯕ ꯃꯣꯏ ꯑꯗꯨꯝ ꯑꯟꯗꯔꯁ꯭ꯇꯦꯟꯗꯤ ꯇꯧꯕꯅꯦ
ꯑꯗꯒꯤꯁꯨ ꯑꯣꯖꯥ ꯑꯃꯁꯨ ꯑꯃꯨꯛ ꯑꯩꯈꯣꯏ ꯀꯀꯥꯒꯤ ꯃꯃꯥꯟꯅꯕꯁꯨ ꯑꯃꯨꯛ ꯑꯣꯏꯕ ꯑꯗꯨꯅꯁꯨ ꯑꯗꯨꯝ ꯈꯔꯁꯨ ꯈꯪꯕ
ꯑꯣ
ꯑꯗꯨ ꯈꯤꯇꯪꯗꯤ ꯅꯨꯡꯉꯥꯏꯔꯦ ꯀꯣꯂꯦꯖꯁ ꯑꯍꯥꯟꯕ ꯆꯠꯄꯗꯤ ꯅꯨꯡꯉꯥꯏꯔꯛꯇꯦ ꯑꯗꯨꯒ ꯀꯣꯟꯅꯗꯤ ꯅꯨꯡꯉꯥꯏꯔꯦ ꯑꯍꯥꯟꯕ ꯆꯠꯄꯗ ꯅꯨꯡꯉꯥꯏꯇ꯭ꯁꯤꯅ ꯑꯩꯁꯦ ꯃꯅꯤꯄꯨꯔꯗꯒꯤ ꯑꯍꯥꯟꯕ ꯊꯣꯛꯄ ꯑꯣꯏꯗꯣꯏꯅꯦꯕ ꯑꯩ ꯃꯅꯤꯄꯨꯔ ꯃ ꯄꯥꯟꯅ ꯆꯠꯇ꯭ꯔꯤꯕ ꯑꯃꯨꯛ ꯐꯥꯎꯕ ꯑꯗꯨꯗ ꯀꯣꯂꯦꯖꯁꯦ ꯁꯨꯃꯥꯏꯅ ꯇꯝꯒꯦ ꯈꯣꯠꯀꯦ ꯍꯥꯏꯅꯔꯦ ꯑꯩꯈꯣꯏ ꯀꯀꯥꯅ ꯊꯤꯟꯕꯤꯒꯦ ꯇꯧꯕ ꯑꯩꯈꯣꯏ ꯀꯀꯥꯁꯨ ꯑꯣꯐꯤꯁꯀꯤ ꯌꯥ ꯊꯥꯗꯣꯛꯄ ꯌꯥꯔꯔꯣꯏꯗꯕ꯫ ꯂꯩꯐ ꯀꯥꯗꯦꯅ ꯃꯁꯤꯗ ꯑꯗꯨꯝ ꯇꯝꯃꯣꯗ ꯃꯅꯤꯄꯨꯔꯗ ꯇꯝꯃꯣꯗ ꯆꯠꯂꯨꯔꯕꯅꯨꯗ ꯑꯩꯗꯤ ꯆꯠꯅꯤꯡꯕꯅ ꯂꯣꯏꯔꯕꯅꯤꯅ ꯑꯩꯗꯤ꯫ ꯏꯊꯟꯇ ꯆꯠꯀꯦ ꯁꯤꯅꯦꯕ ꯑꯩꯅ ꯍꯥꯏꯔꯤꯁꯦ ꯀꯅꯝꯇ ꯌꯥꯎꯗꯕꯤ ꯑꯩ ꯉꯝꯒꯗ꯭ꯔꯥ ꯉꯝꯅꯤ ꯁꯤꯅꯦꯕ꯫
ꯗꯕ ꯑꯣꯏ ꯕꯒꯤꯅꯦ ꯍꯥꯏꯗꯤ
ꯊꯥꯗꯣꯛꯅꯤꯡꯕ ꯑꯣꯏ ꯑꯣꯏꯗꯣꯏꯅꯦ ꯑꯗꯩ ꯑꯩ ꯃꯅꯤꯄꯨꯔꯤ ꯃꯄꯥꯟꯁꯨ ꯑꯃꯨꯛ ꯊꯣꯛꯄꯅꯦ ꯑꯗꯨꯏ ꯃꯛꯇꯗ ꯍꯤꯟꯗꯤꯁꯨ ꯑꯩ ꯄꯥꯅ ꯍꯩꯇꯦꯕ ꯏꯪꯂꯤꯁ ꯄꯨꯗꯤ ꯍꯩꯕ ꯍꯤꯟꯗꯤꯗꯣ ꯃꯤꯅ ꯉꯥꯡꯕꯗꯤ ꯈꯪꯕ ꯑꯩꯅ ꯉꯥꯡꯕꯗꯤ ꯑꯃꯨꯛ ꯍꯩꯇꯕ ꯀꯌꯥ ꯑꯗꯗꯤ ꯃꯤꯅ ꯉꯥꯡꯕꯁꯨ ꯌꯥꯝ ꯀꯥ ꯍꯦꯅ ꯍꯩꯕꯗꯨꯁꯨ ꯑꯣꯏꯗꯕ ꯑꯗꯨꯅ ꯈꯔ ꯋꯥꯅꯤꯗꯤ ꯈꯪꯕ ꯑꯗꯨꯗ ꯑꯩꯒꯤꯗꯤ ꯈꯔ ꯑꯅꯝ ꯀꯟꯕꯤ ꯑꯃꯥ ꯂꯩꯕ ꯑꯩꯅ ꯇꯧꯒꯦ ꯈꯟꯈ꯭ꯔꯗꯤ ꯇꯧꯗ ꯌꯥꯗꯦ ꯍꯥꯏꯕ ꯕꯝ ꯂꯩꯌꯦꯕ ꯑꯩꯒꯤ꯫
ꯑꯗ ꯑꯗꯨꯃꯥꯏꯅ ꯇꯧꯔꯒ ꯆꯠꯂꯦ꯫ ꯆꯠꯂꯒ ꯑꯗꯨꯁꯨ ꯑꯃꯨꯛ ꯆꯠꯂꯕ ꯆꯠꯂꯒ ꯍꯥ ꯍꯦꯛꯇ ꯀꯣꯂꯦꯖꯇ ꯐꯪꯒꯗꯕ ꯅꯠꯇꯦꯕ ꯏꯟꯇ꯭ꯔꯥꯟꯁ ꯑꯦꯛꯖꯥꯝ ꯑꯃꯨꯛ ꯊꯥꯗꯣꯏꯅꯦꯕ ꯈꯟꯗ꯭ꯔꯒꯗꯤ ꯐꯦꯜ ꯑꯣꯏꯔꯗꯤ ꯑꯃꯨꯛ ꯊꯣꯛꯂꯛꯇꯣꯏꯅꯦꯕ ꯑꯃꯨꯛ꯫ ꯑꯗꯨꯅ ꯑꯦꯟꯇ꯭ꯔꯥꯟꯁ ꯑꯦꯛꯖꯥꯝ ꯊꯥꯅꯕ ꯍꯣꯠꯅꯕꯗ ꯑꯃꯨꯛ ꯋꯥꯔꯦ ꯑꯗꯣ ꯍꯦꯛ ꯆꯠꯄꯒ ꯃꯐꯝꯁꯦ ꯑꯩꯗꯤ ꯀꯔꯤꯝ ꯈꯪꯕ ꯅꯠꯇꯦ ꯍꯤꯟꯗꯤꯁꯨ ꯈꯪꯗꯦ ꯑꯗꯒꯤ ꯑꯗꯨꯏ ꯃꯊꯛꯇ ꯑꯃꯨꯛ ꯒꯨꯖꯔꯥꯠ ꯒꯨꯖꯔꯥꯠ ꯇꯥꯅꯦꯕ ꯒꯨꯖꯔꯇꯤꯁꯨ ꯑꯃꯨꯛ ꯉꯥꯡꯉꯦꯕ꯫
ꯑꯣ ꯑꯗꯣ ꯍꯤꯟꯗꯤꯒ ꯍꯥꯏꯔꯞ ꯃꯥꯟꯅꯗꯕ꯭ꯔꯣ ꯒꯨꯖꯔꯥꯇꯤꯁꯦ꯫
ꯃꯥ ꯃꯥꯟꯅꯗꯦꯕ ꯑꯗꯨꯒ ꯑꯩꯗꯣ ꯂꯩꯐꯝꯗꯣ ꯅꯨꯃꯤꯠ ꯅꯨꯃꯤꯠ ꯍꯨꯝꯅꯤꯐꯥꯎꯗꯤ ꯍꯣꯇꯦꯜ ꯂꯩꯔꯝꯃꯦ ꯑꯩꯁꯦ꯫ ꯑꯗꯩꯗꯤ ꯀꯩꯅꯣ ꯀꯣꯂꯦꯖꯀꯤꯗ꯫ ꯍꯣꯏ ꯍꯣꯏ ꯍꯣꯇꯦꯜꯗ ꯀ ꯍꯣꯁꯇꯦꯜꯗ ꯄꯩꯁꯥ ꯄꯤꯔꯒ ꯂꯩꯕ ꯌꯥꯏ ꯍꯥꯏꯗꯤ ꯑꯩꯒꯤ ꯁꯤꯠ ꯐꯪꯗ꯭ꯔꯤꯐꯥꯎ ꯀꯗꯤ ꯑꯗꯨꯅꯥꯏ ꯇꯧꯔꯒ ꯂꯩꯔꯦ꯫ ꯂꯩꯕꯁꯤꯁꯨ ꯑꯩ ꯃꯦꯠꯁꯅ ꯀꯥꯏ ꯂꯩꯔꯤꯅꯣ ꯈꯪꯗꯦ ꯀꯔꯤ ꯆꯥꯗꯣꯏꯅꯣꯁꯨ ꯈꯪꯗꯦ ꯀꯔꯤꯝꯇ ꯈꯪꯗꯕꯤꯅꯦꯕ ꯑꯩꯁꯦ꯫
ꯍꯣꯏ꯫
ꯑꯗꯩ ꯄꯣꯠ ꯂꯩꯕꯁꯤꯁꯨ ꯀꯃꯥꯏꯅ ꯂꯩꯇꯣꯏꯅꯣ ꯌꯥꯝ ꯂꯥꯝ ꯆꯠꯕꯁꯨ ꯇꯟꯕ ꯍꯥꯏꯇꯥꯔꯦ ꯈꯪꯗꯕꯅꯤꯅ꯫ ꯑꯗꯣ ꯊꯣꯛꯇꯤ ꯊꯣꯛꯑꯦ ꯊꯣꯛꯑꯒ ꯍꯩ ꯔꯥ ꯌꯣꯟꯕ ꯈꯣꯠꯄ ꯂꯩꯔꯝꯃꯦ ꯑꯗꯨꯁꯨ ꯑꯩ ꯂꯩꯔꯦ ꯀꯩ ꯈꯨꯠꯅ ꯊꯤꯜꯂ ꯊꯤꯜꯂ ꯂꯩꯔꯦ ꯃꯃꯤꯡ ꯈꯪꯗꯗꯅ꯫ ꯁꯤꯄꯤꯌꯣ ꯁꯤ ꯂꯄꯤꯌꯣꯅ ꯈꯨꯠꯊꯤꯜꯂꯒ ꯑꯗꯩ ꯄꯩꯁꯥ ꯍꯥꯏꯔꯛꯑꯦ ꯄꯩꯁꯥ ꯍꯥꯏꯔꯛꯏꯁꯨ ꯀꯌꯥ ꯇꯥꯏꯅꯣ꯫ ꯈꯪꯗ꯭ꯔꯦꯕꯁꯦ ꯆꯧꯉꯥ ꯑꯗꯨꯝ ꯄꯤꯁꯟꯕꯤꯅ ꯑꯩꯟ ꯇꯧꯁꯦ ꯃꯣꯏ ꯊꯣꯛꯄ ꯍꯟꯖꯔꯛꯑꯅꯦꯗ꯫
ꯁ ꯍꯤꯟꯗꯤꯗ ꯂꯣꯏꯅ ꯍꯥꯏꯕꯅꯦ ꯑꯌꯥꯝꯕꯅ ꯑꯗꯩꯗꯤ ꯑꯩꯈꯣꯏꯅ ꯑꯥ ꯀꯩꯅꯣꯒꯨꯝꯕ ꯕꯤꯁ ꯇꯤꯁ ꯀꯨꯝꯕ ꯑꯣꯏ ꯐꯕ ꯐ꯭ꯔꯦꯛꯁꯟ ꯇꯥꯔꯛꯄꯗꯣ ꯈꯔ ꯑꯩꯈꯣꯏꯗ ꯌꯥꯝ ꯍꯥꯏꯒꯟꯗꯦꯗꯅ ꯑꯩꯈꯣꯏꯗꯤ ꯌꯨꯝꯒꯨꯝꯕꯗꯗꯤ ꯀꯣꯃꯟ ꯑꯣꯏꯕ ꯈꯤꯇꯪꯗꯅꯦꯕ꯫ ꯑꯩꯈꯣꯏꯅ ꯈꯪꯉ ꯆꯠꯂꯤꯗꯨꯗꯤ꯫
ꯃꯇꯝꯗꯨꯗ ꯑꯩꯅ ꯍꯥꯏꯗꯤ ꯀꯩꯅꯣꯒꯨꯝꯕ ꯕꯤ꯭ꯔꯌꯥꯅꯤꯒꯨꯝꯕ ꯑꯗꯨꯝꯕ ꯆꯥꯐꯝ ꯈꯣꯠꯐꯝ ꯂꯩꯔꯒꯁꯨ ꯑꯩꯅ ꯈꯤꯇꯪ ꯆꯠꯊꯣꯛꯑꯒꯗꯤ ꯂꯩꯕ ꯑꯩꯅꯗꯤ ꯈꯪꯗꯕ ꯑꯣꯏꯕ ꯑꯗꯨꯅ ꯆꯥꯛ ꯊꯣꯡꯕ ꯌꯥꯏꯁꯨ ꯈꯪꯗꯕ ꯃꯦꯠꯁꯨ ꯀꯥꯏ ꯂꯩꯒꯦꯁꯨ ꯈꯪꯗꯕ ꯑꯩꯟ ꯇꯧꯔꯤꯁꯦ ꯍꯪꯕꯁꯨ ꯌꯥꯝ ꯇꯟꯕ ꯍꯥꯈꯤꯛꯇꯪ ꯏꯟꯇꯣꯔꯕꯠ ꯑꯣꯏꯕ ꯍꯥꯏꯇꯥꯔꯦ꯫
ꯑꯍꯥꯕ ꯂꯥꯛꯄꯅꯤꯅ
ꯑꯗꯨꯅ ꯑꯍꯥꯥꯟꯕꯁꯨ ꯂꯥꯛꯄꯅꯦ ꯑꯗꯣ ꯑꯗꯨ ꯃꯇꯝꯗ ꯑꯩ ꯆꯤꯞ ꯉꯥꯛꯇꯅꯦ ꯆꯥꯔꯒꯅꯤ ꯑꯩꯅ ꯂꯩꯁꯦ꯫ ꯆꯤꯐꯀꯨꯝꯕ ꯈꯔ ꯆꯥꯔꯒ ꯑꯗꯨꯝꯅꯦ ꯑꯩꯅ ꯂꯩꯔꯤꯁꯦ꫰꫰
ꯒ꯭ꯔꯤꯠꯁꯦ ꯑꯅꯥꯕꯒꯤꯁꯦ ꯍꯥꯏꯗꯤ ꯄꯨꯛꯀꯤ ꯀꯩꯅꯣ ꯇꯧꯕ꯫
ꯑꯧ ꯑꯗꯩ ꯀꯣꯜ ꯗ꯭ꯔꯤꯡꯒ ꯊꯛꯄꯒ ꯀꯣꯜ ꯗ꯭ꯔꯤꯡꯗꯤ ꯑꯩ ꯍꯥꯟꯗꯩꯁꯨ ꯌꯨꯝꯗꯩꯁꯨ ꯑꯗꯨꯝ ꯊꯛꯂꯛꯑꯦꯕ ꯑꯩ ꯌꯥꯝꯅ꯫
ꯍꯥꯏꯗꯤ ꯃꯅꯤꯄꯨꯔꯗ ꯂꯩꯕ ꯋꯦꯗꯔꯒ ꯑꯁꯣꯝꯗ ꯂꯩꯕ ꯋꯦꯗꯔꯒꯗꯤ ꯌꯥꯝ ꯈꯦꯠꯅꯕꯅꯤꯅ ꯑꯍꯥꯥꯟꯕ ꯑꯦꯛꯁꯄꯣꯖ ꯇꯧꯔꯛꯄꯗ ꯌꯥꯝ ꯍꯩꯅꯗꯕꯗꯣ ꯑꯣꯏꯔꯝꯒꯅꯤꯕ ꯅꯣꯏ꯫
ꯑꯧ ꯑꯗꯨ ꯍꯧꯔꯛꯄꯗꯗꯤ ꯈꯤꯇꯪ ꯋꯥꯔꯦ ꯑꯗꯩꯗꯤ ꯈꯔ ꯂꯩꯔꯒꯗꯤ ꯑꯗꯨꯝ ꯀꯣꯂꯦꯖ ꯑꯦꯗꯃꯤꯁꯟ ꯐꯪꯕꯒꯗꯩꯗꯤ ꯑꯗꯨꯝ ꯅꯨꯡꯉꯥꯏꯕ ꯍꯧꯔꯦ ꯅꯨꯡꯉꯥꯏꯕ ꯍꯧꯔꯦ ꯑꯗꯨꯝ ꯑꯩꯉꯣꯟꯗ ꯈꯤꯇꯪ ꯅꯨꯡꯉꯥꯏꯕꯗꯣ ꯐꯪꯉꯦꯕ ꯍꯥꯏꯗꯤ ꯆꯥꯛ ꯆꯥꯅꯤꯡ ꯊꯥꯅꯤꯡꯕꯕꯨ ꯑꯣꯏꯔ‌ꯣ ꯆꯥꯛ ꯊ‌ꯣꯡꯉꯒꯁꯨ ꯆꯥꯔ‌ꯦ ꯑꯗꯩ ꯀꯝꯐꯣꯔꯇꯦꯕꯜꯗ ꯈꯤꯇꯪ ꯑꯣꯏꯔ‌ꯦꯕ
ꯍꯣꯏ ꯑꯗꯨꯅꯦ ꯑꯗꯨꯃꯥꯏꯅ ꯑꯩꯈꯣꯏ ꯍꯥꯏꯗꯤ ꯉꯝꯅ ꯉꯝꯅꯕ ꯆꯠꯇꯥꯕꯅꯤꯅ ꯅꯠꯇꯔꯗꯤ ꯑꯗꯨꯝ
ꯆꯥꯗ꯭ꯔꯗꯤ ꯎꯄꯥꯏ ꯂꯩꯇꯦ